ꯇꯔꯦ ꯇꯔꯦ ꯆꯦ
ꯅꯪꯕꯨ ꯀꯩꯗꯧꯔꯝꯃꯤꯅꯣ ꯍꯧꯖꯤꯛ ꯁꯤꯁꯤꯞꯀꯣ
ꯑꯩ ꯏꯆꯦꯗ ꯐꯣꯟ ꯇꯧꯔꯛꯀꯦ ꯇꯧꯔꯝꯕꯅꯦ ꯅꯤꯉꯣ ꯆꯥꯛꯀꯧꯕ ꯍꯌꯦꯡ ꯆꯠꯇ ꯉꯥꯏꯔꯕꯅꯤ ꯏꯕꯥꯅꯤ ꯀꯃꯥꯏꯅ ꯇꯧꯁꯤꯒꯦ ꯀꯔꯝ ꯇꯧꯁꯤꯒꯦ ꯈꯟꯅꯁꯦꯅ
ꯍꯣꯏꯁꯤꯅꯦ ꯑꯗꯨꯒꯤ ꯃꯇꯥꯡꯗ ꯈꯟꯅꯅꯤꯡꯗꯅꯅꯦ ꯆꯥꯛ ꯊꯣꯡꯕꯒ ꯂꯣꯏꯕꯗ ꯉꯥꯏꯔꯤ ꯍꯪꯆꯤꯛ ꯂꯥꯡꯒꯦꯅꯅꯦ ꯃꯥꯡꯒꯣꯟꯗ ꯂꯩꯔꯤ ꯄꯤꯌꯦ ꯑꯗꯨꯗꯨꯒꯤꯅꯦ ꯏꯅꯥꯎꯗ ꯐꯣꯟ ꯇꯧꯔꯒꯅꯦ ꯆꯥꯛꯀꯧꯕ ꯆꯠꯄꯩꯗꯨꯅ ꯀꯃꯥꯏꯅ ꯇꯧꯕ ꯑꯩ ꯀꯈꯣꯏꯅꯣ ꯏꯟ ꯇꯥꯆꯧꯅ ꯆꯥꯛꯀꯧꯕꯒꯤꯗꯤ ꯍꯥꯏꯕ ꯂꯥꯛꯁꯜꯂꯝꯃꯦ ꯀꯩꯀꯩ ꯂꯩꯁꯤꯒꯦꯅ ꯍꯥꯏꯒꯦ ꯐꯣꯟ ꯇꯧꯔꯛꯏꯅꯦ ꯍꯥꯏꯕ ꯅꯪꯕꯨ
ꯍꯈꯣꯏ ꯏꯆꯦ ꯈꯟꯅꯁꯦ ꯏꯕꯥꯅꯤ ꯍꯥꯏꯗꯤ ꯌꯨꯝꯗ ꯄꯤꯒꯗꯕ ꯈꯣꯠꯀꯗꯕꯁꯤꯁꯨ ꯌꯥꯝꯕꯅꯤꯅ ꯏꯕꯥꯅꯤ ꯈꯟꯅꯗ꯭ꯔꯗꯤ ꯀꯃꯥꯏꯅ ꯇꯧꯅꯤ ꯑꯗꯒꯤ ꯑꯅꯥ ꯑꯌꯦꯛ ꯌꯥꯎꯔꯤ ꯃꯌꯥꯝꯗꯨꯅ ꯀꯃꯥꯏꯅ ꯇꯧꯁꯤꯒꯦꯗꯣ ꯆꯥꯕ ꯊꯛꯄ ꯌꯥꯕ ꯌꯥꯗꯕ ꯃꯌꯥꯝ ꯑꯃ ꯂꯩꯗꯅ ꯑꯗꯨꯒꯤꯅ ꯀꯃꯥꯏꯅ ꯁꯤꯟꯁꯤꯒꯦ ꯑꯩꯁꯤꯦꯗ ꯇꯥꯟꯅꯒꯦꯅ ꯈꯜꯂꯝꯃꯤꯅꯤ
ꯑꯣ ꯕꯕꯥꯁꯨ ꯃꯁꯥ ꯉꯝꯗꯕꯤ ꯂꯩ ꯍꯥꯏꯕꯅꯤꯅꯅꯦ
ꯎꯝ
ꯁꯪꯒꯣ ꯍꯣꯁ ꯍꯣꯂꯤꯛꯁꯀꯨꯝꯕ ꯂꯩꯕꯤꯔꯁꯦ ꯁꯪꯒꯣꯝꯅꯦ ꯍꯣꯂꯤꯛꯁꯅꯦ ꯑ ꯂꯐꯣꯏꯅ ꯃꯁꯥ ꯀꯔꯦ ꯊ ꯈꯠꯅꯕ ꯑꯗꯨꯒ ꯑꯦ ꯃꯈꯥ ꯊꯪꯕꯒꯤ ꯈꯨꯔꯥꯁꯨ ꯅꯥꯏ ꯍꯥꯏꯇꯥꯅꯦ ꯃꯥꯁꯨ ꯆꯞ ꯃꯥꯟꯅꯅ ꯕꯕꯥꯒꯤ ꯂꯩꯕꯗꯨꯗꯅꯦ ꯆꯞ ꯃꯥꯟꯅꯅ ꯂꯩꯃꯤꯟꯅꯔꯛꯏꯁꯦ ꯄꯣꯠꯇꯣ ꯑꯗꯣ ꯏꯉꯎꯅꯅ ꯄꯩꯁꯥ ꯅꯨꯡꯁꯥ ꯐꯔꯛ ꯇꯥꯔꯁꯨꯅꯦ ꯏꯅꯥꯎꯅꯨ ꯈꯔ ꯑꯃ ꯄꯨꯔꯛꯑꯣ ꯑꯩꯅ ꯈꯔ ꯑꯃ ꯄꯨꯔꯛꯑꯒꯦ ꯏꯆꯤꯟ ꯏꯅꯥꯎꯁ ꯇꯥꯊꯣꯛ ꯇꯥꯁꯤꯟ ꯇꯧꯅꯒꯗꯕꯅꯤ
ꯌꯥꯏ ꯏꯆꯦ ꯑꯗꯨꯒꯤꯅꯦ ꯑꯩꯁꯨ ꯏꯆꯦꯗ ꯍꯥꯏꯒꯦ ꯇꯧꯔꯝꯃꯤꯅꯦ ꯑꯗꯣ ꯏꯆꯦ ꯀꯩꯅꯣ ꯇꯧꯁꯦ ꯑꯆꯥꯄꯣꯠ ꯀꯩꯀꯥꯡꯗꯤ ꯕꯕꯥꯍꯣꯏ ꯑꯗꯒꯤ ꯀꯀꯥ ꯍꯣꯏ ꯑꯍꯜ ꯑꯣꯏꯁꯜꯂꯛꯑꯕꯅꯤꯅ ꯆꯅꯤ ꯀꯌꯥꯝ ꯌꯥꯝꯃꯤ ꯌꯥꯎꯕ ꯑꯊꯪ ꯍꯔꯥꯛꯄ ꯅꯠꯇ꯭ꯔꯒꯁꯨ ꯈꯔ ꯈꯔ ꯃꯣꯏ ꯃꯁꯥ ꯀꯟꯒꯗꯕꯗꯣ ꯃꯣꯏꯅ ꯌꯦꯡꯕꯤꯔꯁꯦ ꯏꯆꯦ
ꯇꯥꯆꯧ ꯍꯣꯏ ꯑꯗꯒꯤ ꯇꯌꯥꯥꯏ ꯍꯣꯏ ꯇꯥꯇꯣꯟ ꯍꯣꯏꯒꯤ ꯄꯤꯅꯕꯗꯨꯅꯅꯦ ꯑꯃꯃꯝ ꯂꯩꯔꯁꯦ ꯄꯣꯠꯇꯣ ꯒꯨꯜꯂꯥ ꯑꯆꯥꯊꯥꯎ ꯑꯗꯒꯤ ꯁꯪꯒꯣꯝ ꯑꯃꯃꯝ ꯂꯐꯣꯏ ꯑꯃꯃꯝ ꯌꯨꯕꯤ ꯑꯃꯃꯝ ꯍꯥꯞꯄꯁꯤ ꯃꯣꯏꯒꯤꯁꯨ ꯄꯨꯗꯕꯗꯤ ꯌꯥꯗꯕꯅꯤꯅꯅꯦ ꯄꯤꯔꯁꯤ ꯃꯣꯏꯒꯤꯁꯨ ꯑꯃꯃꯝꯇ ꯂꯩꯔꯁꯦ ꯑꯗꯣ ꯅꯪꯅ ꯇꯪꯈꯥꯏ ꯑꯃ ꯂꯩꯔꯣ ꯑꯣꯏꯅ ꯇꯪꯈꯥꯏ ꯑꯃ ꯂꯩꯔꯛꯑꯒꯦ ꯑꯗꯨꯒꯅꯦ ꯑꯋꯥꯠ ꯑꯄꯥꯗꯣ ꯁꯤ ꯋꯥꯠꯂꯤ ꯁꯤ ꯋꯥꯠꯂꯤꯗꯣ ꯍꯥꯏꯅꯔꯒꯅꯦ ꯍꯦ ꯇꯧꯔꯁꯤ ꯄꯩꯁꯥꯁꯨ ꯑꯗꯨꯨꯅꯦ ꯍꯟꯗꯛꯇꯤꯅꯦ ꯅꯪꯕꯨꯅꯦ ꯏꯆꯥ ꯅꯨꯨꯄꯤꯗꯨꯣ ꯍꯟꯗꯛꯀꯤ ꯑꯦꯠꯃꯤꯁꯟ ꯇꯧꯗꯕ ꯌꯥꯗꯦꯅ ꯇꯧꯁꯜꯂꯛꯄꯗꯨꯗꯅꯦ ꯑꯩꯁꯨꯅꯦ ꯄꯩꯁꯥꯁꯤ ꯅꯥꯇ ꯌꯥꯝ ꯆꯥꯗꯅ ꯂꯩꯔ ꯑꯗꯨꯗ ꯃꯣꯏꯒꯤ ꯁ꯭ꯀꯨꯜꯗꯨꯒꯤꯅꯦ ꯃꯥꯅ ꯀꯩꯅꯣ ꯇꯧꯕꯒꯤ ꯑꯦꯛꯖꯥꯝ ꯑꯃ ꯊꯥꯔꯨꯕꯅꯤ ꯇꯝꯒꯦꯅ ꯑꯗꯨꯒꯤ ꯇꯝꯕꯗꯨꯅꯅꯦ ꯑꯦꯛꯖꯥꯝꯗꯨꯁꯨ ꯈꯟꯖꯜꯂꯛꯑꯕꯗꯨꯒꯤ ꯑꯦꯗꯃꯤꯁꯟ ꯇꯧꯊꯣꯛꯈꯤꯕꯒꯤꯅꯦ ꯄꯩꯁꯥꯁꯨ ꯌꯥꯝꯅ ꯆꯪꯊꯣꯛꯈ꯭ꯔꯦꯌꯦ ꯑꯗꯨꯗꯨꯒꯤꯅꯦ ꯑꯩꯁꯦ ꯄꯩꯁꯥꯁꯨ ꯈꯤꯇꯪ ꯀꯨꯍꯧꯃꯜꯂꯤ ꯇꯥꯆꯧꯁꯤꯅ ꯅꯍꯥꯟꯗꯣ ꯂꯥꯛꯑꯒ ꯆꯥꯛꯀꯧꯗꯨꯒ ꯂꯥꯛꯇꯕ ꯌꯥꯗꯅꯤ ꯀꯨꯝ ꯑꯃꯒꯤꯅꯤ ꯏꯆꯟ ꯑꯅꯤꯁꯦ ꯀꯧꯗꯣꯔꯤꯕꯅꯤꯕꯨꯡꯒꯤꯗꯤ ꯏꯆꯟ ꯑꯅꯤꯁꯤꯦ ꯅꯠꯇꯅ ꯀꯅꯥꯁꯨ ꯂꯩꯇꯦ ꯈꯣꯠꯇꯦ ꯍꯥꯏꯔꯝꯕꯗꯨꯅꯦ ꯑꯩꯁꯤꯦ ꯂꯥꯛꯑꯔꯣꯏꯒꯦ ꯍꯟꯗꯛꯇꯤ ꯍꯥꯏꯕꯁꯦ ꯉꯝꯗꯗꯅꯅꯦ ꯑꯗꯨꯝ ꯂꯩꯍꯧꯔꯕꯅꯦ ꯍꯥꯏꯕ ꯅꯪꯕꯨꯣ
ꯆꯠꯁꯤ ꯆꯠꯁꯤ ꯏꯁꯦ ꯄꯨꯕ ꯐꯨꯗꯕ ꯌꯥꯝꯕ ꯌꯥꯝꯗꯕ ꯍꯥꯏꯕꯗꯨꯗꯤ ꯑꯩꯈꯣꯏꯅꯤ ꯑꯗꯨꯝ ꯈꯟꯅꯔꯁꯦ ꯏꯆꯤꯜ ꯏꯅꯥꯎ ꯑꯅꯤ ꯁꯨꯔꯝꯃꯤꯁꯤ ꯌꯥꯝ ꯐꯔꯕꯅꯤ ꯑꯗꯨꯃꯥꯏꯅ ꯈꯟꯅꯅꯤꯡꯉꯥꯏꯅꯤ ꯑꯩꯈꯣꯏꯅꯤ ꯀ꯭ꯔꯣꯃꯤꯁꯤ ꯏꯆꯦꯅ ꯌꯥꯝ ꯂꯩꯔꯁꯨ ꯑꯩꯅ ꯂꯩꯇ꯭ꯔꯁꯨ ꯑꯗꯨꯝ ꯑꯋꯥꯠ ꯑꯄꯥ ꯑꯣꯏ ꯇꯣꯉꯥꯟ ꯇꯣꯉꯥꯟꯅ ꯍ ꯑꯃꯗꯤ ꯏꯆꯦꯅ ꯂꯩꯕ ꯄꯣꯠ ꯑꯩꯅ ꯑꯃꯨꯛ ꯂꯩꯁꯤꯟꯗꯕꯤ ꯑꯩꯅ ꯂꯩꯕ ꯄꯣꯠ ꯏꯆ ꯀꯦꯅ ꯑꯃꯨꯛ ꯂꯩꯁꯤꯟꯗꯕꯤ ꯑꯗꯨꯃꯥꯏꯅ ꯑꯃꯃꯝ ꯇꯧꯔ ꯆꯠꯃꯤꯟꯅꯁꯤ ꯆꯠꯇꯕꯗꯤ ꯇꯧꯐꯝꯨꯝꯁꯦ ꯏꯆꯦ ꯇꯆꯧꯣꯏꯅꯤ ꯅꯨꯡꯉꯥꯏꯔꯨꯏꯌꯦ
ꯍꯣꯏ ꯑꯗꯨꯦꯟꯗꯥ ꯇꯅꯦ ꯏꯆꯟꯅꯤ ꯂꯛꯇꯗꯤ ꯀꯃꯥꯏꯅ ꯇꯧꯅꯤ ꯅꯕꯨꯡꯒꯤ ꯈꯜꯂꯨ ꯑꯗꯨꯗꯣ ꯍꯥꯏꯔꯝꯕꯗꯨꯅꯦ ꯑꯩꯁꯦ ꯍꯤꯛꯇꯣꯛꯄ ꯉꯝꯗ꯭ꯔꯕꯅꯦ ꯍꯥꯏꯕ ꯅꯪꯕꯨ ꯀꯨꯝ ꯑꯃꯒꯤ ꯂꯥꯛꯄꯅꯤ ꯑꯩꯈꯣꯏꯁꯨꯅꯦ ꯏꯄꯥꯝ ꯂꯝꯗꯝꯗꯣ ꯆ ꯌꯥꯝꯌꯥꯝꯅ ꯀꯨꯏꯔꯕꯅꯤ ꯆꯠꯅꯤꯡꯉꯦ ꯍꯔꯥꯎꯔꯣ ꯅꯥꯇꯩ ꯆꯥꯗꯕ ꯑꯉꯥꯡꯁꯤꯅꯅꯦ ꯑꯄꯤꯛꯄ ꯆꯦꯟꯕꯁꯤꯅꯅꯦ ꯍꯦ ꯅꯥꯁꯤꯜꯂꯛꯄꯁꯤꯗꯅꯦ ꯇꯧꯔꯤꯅꯦ ꯈꯔ ꯐꯔꯛꯑ ꯗꯣꯛꯇꯔꯗ ꯆꯠꯂꯨꯕꯗꯅꯦ ꯍꯤꯗꯥꯛ ꯀꯨꯂꯤ ꯃꯌꯥꯝ ꯏꯁꯜꯂꯛꯑꯦ ꯃꯥꯁꯨ ꯑꯉꯥꯡ ꯑꯣꯏꯕ ꯀ ꯃꯅꯥꯝ ꯃꯊꯤꯟꯁꯨ ꯆꯨꯔꯦ ꯑꯗꯨꯒꯅꯦ ꯂꯣꯛꯁꯨ ꯄꯨꯡ ꯈꯨꯗ ꯈꯨꯏ ꯑꯁꯤꯗ ꯁꯦꯟꯅꯕꯗꯅꯦ ꯑꯍꯤꯡ ꯇꯨꯝꯗꯕꯩꯅꯦ ꯏꯍꯥꯡꯒꯥꯁꯦ ꯈꯔ ꯈꯔ ꯈꯔ ꯀꯪꯉꯄꯣꯠꯅꯤꯗ ꯑꯩ ꯀꯩ ꯍꯥꯏꯗꯣꯏꯅꯣ ꯈꯪꯗꯦ ꯅꯪꯒꯤꯗꯤꯅꯦ ꯅꯆꯥꯅꯨꯄꯤ ꯑꯇꯣꯝꯕꯤꯗꯤ ꯀꯃꯥꯏꯅ ꯇꯧꯔꯤꯌꯦ ꯑꯍꯟꯗꯨꯅ ꯀꯃꯥꯏꯅ ꯇꯧꯔꯤꯌꯦ
ꯑ ꯑꯅꯤꯃꯛ ꯑꯅꯥ ꯑꯌꯦꯛ ꯀꯩꯞꯇ ꯌꯥꯎꯗꯦ ꯏꯁꯤ ꯑꯉꯥꯡꯅ ꯁ ꯌꯥꯝ ꯑꯣꯏꯣꯏꯁꯤꯟꯕꯅꯤ ꯅꯪ ꯋꯥꯔꯝꯒꯗꯤ ꯌꯥꯝꯅ ꯑꯩꯕꯨꯗꯤ ꯀꯩꯁꯨ ꯑꯅꯥ ꯑꯌꯦꯛ ꯌꯥꯎ ꯕꯅꯤꯅ ꯐꯩꯌꯦ ꯃꯔꯔꯣꯝꯗ ꯑꯗꯨꯝ ꯍꯥꯟꯅꯒꯤ ꯍꯥꯟꯅ ꯁ꯭ꯀꯨꯜ ꯀꯌꯥ ꯀꯥ ꯈꯣꯠꯇꯅ ꯇꯧꯔꯒ ꯂꯩꯔꯤꯌꯦ ꯆꯥꯛꯀꯧꯕꯕꯨꯗꯤ ꯄꯨꯂꯞ ꯆꯠꯀꯅꯤ ꯀꯥꯏꯅ ꯍꯔꯥꯎꯖꯔꯤ ꯄꯣꯅꯤꯇꯥꯅꯤꯁꯤꯁꯨ
ꯑꯗꯨꯅꯦ ꯅꯥꯇꯩꯁꯨꯅꯦ ꯊꯕꯛ ꯏꯪꯈꯥꯡꯁꯦ ꯆꯠꯊꯣꯛꯎꯔꯅꯤ ꯋꯥꯅ ꯆꯠꯂꯨꯕꯅꯤꯅꯅꯦ ꯑꯩꯅꯅꯦ ꯑꯉꯥꯡꯗꯨꯁꯨꯅꯦ ꯀꯥꯞꯁꯤꯜꯍꯟꯅꯤꯡꯗꯗꯅꯅꯦ ꯄꯔꯒꯅꯦ ꯃꯄꯥꯟꯗ ꯊꯣꯛꯄ ꯊꯣꯛꯄꯗꯅꯦ ꯑꯗꯨ ꯆꯠꯂꯤ ꯩꯅ ꯍꯦꯠ ꯍꯔꯥꯎꯕ ꯅꯥꯔꯕꯅꯤꯅꯁꯥꯗꯣ ꯍꯦꯠ ꯐꯝꯃꯨꯕꯗꯅꯦ ꯇꯨꯝꯍꯜꯂꯨꯕꯗꯅꯦ ꯀꯞꯄꯒꯅꯦ ꯈꯪꯉꯒ ꯍꯦ ꯊꯥꯎꯒꯠꯂꯛꯄ ꯑꯗꯨꯅꯅꯦ ꯑꯩꯁꯦ ꯑꯍꯤꯡꯁꯦ ꯇꯨꯝꯗꯕꯒꯤꯅꯦ ꯏꯁꯥꯁꯨ ꯄꯣꯡꯁꯨꯣꯛ ꯑꯣꯗ ꯁꯣꯜꯂꯤ ꯊꯕꯛ ꯑꯃ ꯇꯧꯕꯗꯅꯦ ꯃꯥꯏꯄꯨꯅꯅꯦ ꯇꯧꯕ ꯉꯝꯗ꯭ꯔꯦ ꯏꯆꯥꯅꯨꯄꯤ ꯑꯍꯟꯁꯤꯅꯅꯦ ꯈꯔ ꯆꯥꯎꯕ ꯒ꯭ꯌꯥꯟ ꯇꯥꯕꯒꯤ ꯃꯁꯥ ꯃꯇꯣꯝꯗ ꯂꯥꯏꯔꯤꯛ ꯈꯔ ꯄꯥꯈꯤ ꯏꯃꯥ ꯅꯪ ꯋꯥ ꯕꯔꯥ ꯈꯔ ꯍꯥꯏ ꯑꯁ ꯃꯥꯅꯅꯦ ꯆꯥꯎꯔꯛꯄꯁꯦ ꯅꯨꯡꯉꯥꯏꯔꯖꯥꯠꯅꯦ ꯏꯆꯥꯅꯨꯄꯤ ꯍꯥꯟꯅꯒ ꯄꯣꯛꯄꯁꯤ ꯊꯣꯛꯅꯅꯦ ꯇꯦꯡꯒꯁꯦ ꯇꯧꯕꯤꯗꯅ ꯈꯪꯗꯦꯗ ꯇꯧꯔꯤꯁꯦ ꯏꯅꯥꯎꯒꯤꯗꯤ ꯑꯅꯥ ꯑꯌꯦꯛ ꯌꯥꯎꯗꯦ ꯍꯥꯏꯕꯅꯤꯅꯅꯦ ꯐꯔꯝꯒꯅꯤ ꯁꯤ ꯑꯩꯈꯣꯏ ꯃꯤꯑꯣꯏꯕꯅꯅꯦ ꯀꯩꯅꯣꯗꯗꯤ ꯑꯅꯥ ꯑꯌꯦꯛ ꯌꯥꯎꯗꯕꯁꯤ ꯏꯃꯨꯡꯅꯤ ꯐꯕꯅꯤ ꯁꯨꯄꯗꯤ ꯅꯪꯁꯨꯅꯦ ꯂꯥꯏꯛ ꯈꯔꯝꯕꯗꯅꯦ ꯑꯅꯥ ꯑꯌꯦꯛꯎꯕꯤꯗꯕꯅ ꯁꯨꯝ ꯄꯨꯟꯁꯤ ꯅꯨꯡꯁꯥꯡꯕ ꯍꯥꯏꯔ ꯅꯤ ꯌꯣꯛ ꯑꯩꯁꯨꯅꯦ ꯑꯗꯨꯝ ꯅꯤꯔꯤꯕꯅꯤ ꯇꯧꯔꯤꯁꯦ ꯑꯗꯨꯅ ꯍꯔꯥꯎ ꯀꯨꯝꯍꯩ ꯂꯥꯛꯄꯗ ꯑꯉꯥꯡꯈꯩ ꯁꯤꯁꯤꯅꯦ ꯍꯔꯥꯎꯖꯕꯅ ꯑꯩꯁꯤ ꯍꯌꯦꯡ ꯁꯦ ꯆꯠꯂꯒ ꯕꯖꯥꯔꯗꯒꯤꯅꯦ ꯆꯥꯛꯀꯧꯕ ꯆꯠꯄꯒꯤ ꯐꯤꯅꯦ ꯐꯅꯦꯛꯅꯦ ꯐꯨꯔꯤꯠꯅꯦ ꯂꯩꯔꯨꯒꯦ ꯅꯇꯩꯇꯅꯤ ꯅꯪ ꯊꯕꯛ ꯍꯜꯂꯛꯄꯗ ꯍꯥꯏꯔꯝꯃꯣ ꯑꯗꯨꯒꯅꯦ ꯊꯣꯛꯂꯛꯑꯒꯦ ꯑꯩꯗꯣ ꯑꯗꯨꯝ ꯑꯉꯥꯡ ꯑꯅꯤꯁꯦ ꯄꯨꯕꯤꯔꯒ ꯍꯟꯗꯛꯇꯤ ꯅꯤꯉꯣꯜ ꯆꯥꯛꯀꯧꯕꯒꯤ ꯀꯨꯝ ꯑꯃꯗ ꯑꯃꯨꯛꯇꯪ ꯂꯥꯛꯄꯅꯤꯅ ꯍꯔꯥꯎ ꯍꯔꯥꯎ ꯆꯠꯠꯀꯦꯅ ꯍꯥꯏꯕꯗꯅꯇꯩꯩꯅꯁꯨ ꯌꯥꯕꯤꯔꯛꯑꯦ ꯏꯃ ꯊꯕꯛ ꯍꯥꯏꯔꯛꯄꯗ ꯂꯧꯕ ꯆꯪꯉꯛꯑꯒꯦ ꯑꯗꯨꯒ ꯑꯗꯨꯝ ꯄꯣꯠ ꯆꯩꯗ ꯂꯩꯔꯨꯔꯁꯦ ꯑꯉꯥꯡ ꯑꯅꯤ ꯒꯤꯁꯨ ꯐꯤꯔꯣꯜ ꯂꯩꯕꯤꯗꯕ ꯌꯥꯝꯅ ꯀꯨꯏꯔꯦꯅ ꯍꯥꯏꯌꯦ ꯑꯗꯨꯒꯤ ꯂꯩꯕ ꯆꯠꯀꯦ ꯇꯧꯔꯝꯃꯤꯅꯦ
ꯌꯥꯝ ꯐꯔꯦ ꯏꯆꯦ ꯑꯗꯨꯗꯤ ꯑꯗꯣ ꯏꯆꯦꯅ ꯕꯖꯥꯔ ꯆꯠꯄꯗ ꯑꯩ ꯑꯗꯨꯝ ꯂꯥꯛꯑꯒꯦ ꯑꯗꯨꯒ ꯄꯣꯠꯆ ꯆꯩꯗꯣ ꯏꯆꯦꯒ ꯈꯟꯅꯔꯒ ꯀꯔꯤ ꯂꯩꯕꯅꯣ ꯐꯔꯤꯅꯣ ꯐꯠꯇ꯭ꯔꯤꯅꯣꯗꯣ ꯏꯆꯦꯒꯤ ꯂꯩꯕꯗꯨꯗ ꯌꯥꯎꯔꯒꯦ ꯑꯩꯁꯨ ꯑꯗꯨꯒ ꯑꯗꯨꯝ ꯇꯥꯊꯣꯛ ꯇꯥꯁꯤꯟ ꯇꯧꯔꯒ ꯑꯐꯕꯠꯇ ꯑꯗꯨ ꯌꯦꯡꯃꯤꯟꯅꯔꯁꯦ ꯑꯩꯈꯣꯏ ꯑꯅꯤ
ꯍꯣꯏ ꯍꯣꯏ ꯂꯥꯛꯑꯣ ꯂꯥꯛꯑꯣ ꯅꯪꯗꯨꯅꯦꯅꯦ ꯆꯥ ꯑꯅꯤꯗꯨ ꯄꯨꯕꯤꯔꯛꯑꯣ ꯑꯩꯅ ꯏꯆꯥ ꯇꯣꯝꯕꯤꯒ ꯆꯥꯍꯟꯒꯗꯣ ꯐꯤꯔꯣꯜ ꯂꯩꯕꯤꯒꯦ ꯈꯜꯂꯝꯃꯤꯁꯤꯦ ꯌꯥꯝꯅ ꯀꯨꯏꯔꯕꯅꯦ ꯍꯟꯗꯛꯇꯤꯅꯦ ꯃꯆꯦꯒ ꯃꯅꯥꯎꯒꯒꯤ ꯂꯩꯕꯁꯤꯗꯅꯦ ꯃꯥꯒ ꯃꯕꯥꯅꯤꯒꯤꯁꯨꯅꯦ ꯄꯨꯂꯞ ꯌꯥꯥꯎꯔꯛꯀꯦ ꯑꯗꯨꯒꯅꯦ ꯂꯩꯔꯒꯦ ꯑꯗꯨꯒ ꯅꯥꯇꯩꯒ ꯑꯩꯈꯣꯏꯒꯤꯅꯦ ꯂꯩꯕ ꯂꯣꯏꯔꯀꯥꯟꯗ ꯊꯤꯜꯂꯝꯃꯒꯦꯕꯀꯣ ꯅꯪꯗꯣ ꯑꯗꯨꯒ ꯑꯗꯨꯝ ꯐꯤꯗꯣ ꯐꯅꯦꯛꯇ ꯅꯪꯒꯤꯁꯨ ꯑꯄꯥꯝꯕ ꯈꯜꯂꯣ ꯑꯗꯨꯒ ꯍꯜꯂꯛꯄꯗꯨꯗꯅꯦ ꯅꯣꯏꯔꯣꯝꯗ ꯆꯠꯂꯁꯤ ꯑꯗꯨꯒ ꯅꯚꯥꯏꯅ ꯅꯣꯏ ꯅꯆꯥꯒ ꯅꯕꯅꯤꯗꯨ ꯅꯣꯏꯌꯨꯝꯗ ꯊꯝꯃꯝꯃꯒꯦ ꯑꯗꯨꯒ ꯑꯩꯈꯣꯏꯁꯨ ꯑꯗꯨꯝ ꯌꯨꯝ ꯌꯣꯝꯗ ꯍꯥꯏꯊꯔꯒꯦ ꯑꯗꯨ ꯆꯥꯛꯀꯧꯕ ꯀꯥꯠꯇꯣ ꯑꯥ ꯏꯕꯨꯡꯉꯣꯗꯣ ꯐꯔꯛ ꯇꯥꯏ ꯍꯥꯏꯔꯁꯨꯅꯦ ꯑꯩꯅꯅꯦ ꯂꯥꯛꯄꯗ ꯑꯗꯨꯝ ꯅꯣꯏ ꯌꯨꯝ ꯐꯥꯎꯔꯒ ꯆꯥꯛꯀꯧꯕ ꯆꯠ ꯇꯨꯅꯤꯅꯅꯦ ꯑꯩ ꯑꯗꯨꯝ ꯆꯪꯉꯛꯑꯒꯦ ꯑꯗꯨꯝ ꯆꯠꯃꯤꯟꯅꯔꯁꯤ ꯅꯪꯅ ꯃꯔꯣꯟꯗꯣ ꯍꯦꯛ ꯍꯥꯏꯔꯛꯑꯣ ꯊꯤꯟꯕ ꯐꯔꯛ ꯇꯥꯏ ꯍꯥꯏꯔꯁꯨ ꯀꯣ
ꯊꯕꯛ ꯆꯠꯄꯗ ꯀꯩꯁꯨ ꯅꯪꯖꯗꯕꯅꯤ ꯒꯥꯔꯤ ꯀꯌꯥꯅ ꯂꯩꯕ ꯈꯣꯠꯇꯅ ꯇꯧꯔꯗꯤ ꯐꯕ ꯒꯥꯔꯤ ꯀꯌꯥꯁꯨ ꯂꯩꯇꯕꯅꯤꯅ ꯑꯩꯈꯣꯏꯒꯤꯗꯤ ꯐꯔꯛꯇꯣ ꯌꯥꯝ ꯇꯥꯏ ꯐꯔꯦ ꯏꯆꯦ ꯅꯪꯅ ꯂꯥꯛꯄꯗꯨꯗ ꯑꯩꯁꯨ ꯌꯥꯎꯔꯒꯦ ꯑꯗꯨꯝ ꯑꯩ ꯃꯉꯣꯟꯗꯁꯨ ꯍꯥꯏꯔꯒꯦ ꯑꯗꯨꯒ ꯏꯆꯦꯅ ꯂꯥꯛꯄꯗꯨꯗ ꯑꯗꯨꯝ ꯑꯩꯒ ꯆꯠꯃꯤꯟꯅꯔꯁꯤ ꯁꯦ ꯍꯜꯂꯛꯄꯁꯨ ꯏꯆꯦꯅ ꯑꯗꯨꯝ ꯊꯝꯕꯤꯔꯝꯕ ꯌꯥꯔꯦꯗꯅ ꯑꯩꯗꯣ
ꯌꯥꯌꯦ ꯌꯥꯏ ꯑꯗꯨꯒꯤꯗꯤ ꯏꯇꯥ ꯍꯣꯏꯁꯨ ꯐꯣꯟ ꯇꯧꯔꯛꯑꯝꯕꯅꯤ ꯅꯣꯏ ꯆꯥꯛꯀꯧꯕ ꯂꯥꯛꯀꯗꯣꯏꯔꯥ ꯅꯣꯏ ꯄꯨꯟꯗꯕ ꯀꯨꯏꯔꯦ ꯍꯟꯗꯛꯇꯤ ꯑꯩꯈꯣꯏ ꯅꯤꯉꯣꯟꯜꯒꯤ ꯄꯨꯂꯞ ꯄꯨꯟꯁꯦꯅ ꯍꯥꯏꯔꯝꯕꯅꯤ ꯏꯆꯦ ꯃꯈꯥ ꯊꯪꯒꯤ ꯏꯆꯦꯗꯨꯁꯨ ꯐꯣꯟ ꯊꯧꯔꯛꯑꯃꯕꯅꯤ ꯆꯥꯛꯀꯧꯕ ꯍꯥꯏꯕ ꯂꯥꯛꯑꯝꯃꯕ ꯇꯥꯖꯧꯅ ꯑꯩꯈꯣꯏꯒꯤꯗꯤ ꯂꯥꯛꯑꯝꯃꯦ ꯈꯣꯠꯂꯦ ꯍꯥꯏꯔꯛꯄꯅꯦ ꯑꯩꯅꯅꯦ ꯑꯩꯈꯣꯏꯒꯤꯁꯨ ꯂꯥꯛꯏ ꯏꯆꯦ ꯍꯣꯏꯁꯨ ꯂꯣꯏ ꯂꯥꯛꯇꯣꯏꯅꯤꯅ ꯇꯥꯎꯑꯣꯕ ꯑꯩꯈꯣꯏꯅ ꯎꯅꯗꯕ ꯀꯨꯏꯔꯦ ꯌꯨꯝ ꯌꯨꯝ ꯌꯨꯝ ꯍꯧꯈꯤꯕꯗꯒꯤ ꯃꯥꯒꯤ ꯃꯥꯒꯤ ꯉꯝꯅꯕ ꯍꯣꯠꯅꯕꯗ ꯏꯆꯦ ꯍꯣꯏꯒ ꯅꯣꯡꯃꯇꯁꯨ ꯄꯨꯟꯕ ꯉꯝꯗꯦꯅ ꯍꯥꯏꯔꯒꯑꯣ ꯑꯩ ꯁꯥꯟꯅꯔꯝꯃꯤꯅꯦ ꯏꯅꯝꯃ ꯑꯗꯨꯁꯨꯅꯦ ꯐꯣꯟ ꯇꯧꯔꯛꯑꯃꯅꯤ ꯏ ꯏꯆꯟ ꯑꯅꯤꯁꯦ ꯉꯟꯅ ꯂꯥꯛꯎ ꯀꯣ ꯑꯩ ꯅꯔꯥꯡꯗꯨꯁꯨ ꯐꯣꯟ ꯇꯧꯒꯦ ꯉꯁꯥꯏ ꯏ ꯆꯠꯇꯦꯅ ꯍꯥꯏꯕꯅꯤ ꯅꯪꯁꯨ ꯐꯣꯟꯗꯨꯃ ꯌꯥꯎꯔꯨꯗ꯭ꯔꯤꯕ ꯃꯥꯜꯂꯦ ꯐꯣꯟꯗꯨꯁꯨ ꯁꯨ ꯂꯩꯍꯧꯋꯦ ꯍꯥꯏꯔꯛꯑꯦ ꯑꯗꯨꯒꯤ ꯏꯆꯦ ꯑꯩꯅ ꯏꯅꯥꯎꯗ ꯑꯗꯨ ꯗꯤ ꯏꯅꯝꯃ ꯑꯩꯗꯣ ꯍꯣꯔꯦꯟ ꯐꯣꯟ ꯇꯧꯔꯒ ꯌꯦꯡꯉꯒꯦ ꯃꯥꯗꯣ ꯐꯣꯟ ꯄꯥꯏꯔꯛꯑꯒꯗꯤ ꯑꯩ ꯑꯗꯨꯝ ꯍꯥꯏꯔ ꯒꯦꯅ ꯍꯥꯏꯒꯤꯈꯤꯕꯅꯤ ꯏꯅꯃꯅ ꯅꯪꯉꯣꯟꯗ ꯐꯣꯟ ꯇꯧꯔꯛꯇꯦ ꯍꯥꯏꯗꯨꯅ ꯋꯥꯔꯧꯒꯅꯨꯀꯣꯛꯑꯣ ꯑꯩꯉꯣꯟꯗꯇꯪ ꯇꯧꯔꯤꯑꯦꯅ ꯑꯩ ꯑꯩꯉꯣꯟꯗ ꯇꯧꯔꯛꯄꯗ ꯑꯩ ꯅꯪꯉꯣꯟꯗ ꯍꯥꯏꯈ꯭ꯔꯒꯦꯅ ꯑꯗꯨꯝ ꯍꯥꯏꯒꯤꯈꯤꯕꯅꯤ ꯏꯅꯝꯃꯗ ꯅꯪꯉꯣꯟꯗ ꯇꯧꯔꯛꯇꯕ꯭ꯔꯣ
ꯍꯣꯏ ꯏꯆꯦ ꯇꯧꯔꯛꯇꯤꯌꯦ ꯀꯩꯁꯨ ꯀꯥꯏꯗ꯭ꯔꯦꯗ ꯏꯆꯦꯅ ꯍꯥꯏꯔꯛꯑꯗꯤ ꯆꯞ ꯃꯥꯟꯅꯔꯦ
ꯎꯝ ꯈꯪꯗꯦ ꯑꯉꯥꯡ ꯑꯣꯏꯔꯤꯉꯩꯒꯤ ꯄꯨꯟꯁꯤꯗꯣ ꯅꯤꯡꯁꯤꯡꯉꯛꯏ ꯑꯗꯨꯅꯅꯦ ꯏꯇꯥ ꯃꯌꯥꯝ ꯑꯃ ꯑꯩꯁꯦ ꯏꯅꯥꯎ ꯃꯌꯥꯝ ꯑꯃ ꯊꯦꯡꯅꯅꯤ ꯈꯟꯕꯇꯅꯦ ꯑꯁꯤꯡꯁꯤꯁꯨ ꯌꯥꯝ ꯍꯥꯎꯋꯦ ꯌꯥꯝ ꯅꯨꯡꯉꯥꯏꯌꯦ ꯑꯃꯨꯀ ꯑꯗꯨ ꯍꯨꯟꯗꯕꯁꯦ ꯍꯥꯏ ꯗꯤ ꯑꯃꯃꯨꯛ ꯂꯥꯛꯏ ꯑꯃꯃꯨꯛ ꯂꯥꯛꯇꯦ ꯇꯧꯕꯅꯤꯅꯅꯦ ꯅꯨꯡꯉꯥꯏꯇꯦ ꯍꯟꯗꯛꯇꯤ ꯁꯥꯒꯩꯒꯤ ꯑꯣꯏꯅ ꯄꯨꯂꯞ ꯅꯤꯉꯣꯟꯜꯁꯤꯡꯗꯨꯁꯨ ꯀꯧꯅꯤ ꯍꯥꯏꯕ ꯄꯥꯎ ꯇꯥꯏꯌꯦ ꯑꯗꯨꯅ ꯄꯨꯟꯁꯤꯟꯅꯦ ꯍꯥꯏꯕ꯭ꯔꯥ ꯀꯩꯅꯣꯝ ꯍꯥꯏꯔꯝꯃꯦ ꯑꯁ ꯐꯔꯦ ꯐꯔꯦ ꯑꯩꯈꯣꯏ ꯃꯌꯥꯝ ꯌꯥꯝ ꯍꯔꯥꯎꯃꯤꯟꯅꯔꯨꯔꯁꯤ ꯏꯆꯥꯛꯏꯆꯥ ꯄꯨꯔꯒ ꯑꯁ ꯈꯪꯗꯦꯗ ꯑꯩꯗꯤ ꯌꯥꯝ ꯍꯔꯥꯎꯋꯦ ꯃꯔꯣꯝꯗꯗꯤ ꯍꯟꯗꯛꯁꯦ
ꯑꯩꯈꯣꯏ ꯃꯌꯥꯝ ꯄꯨꯟꯅꯤ ꯈꯟꯕꯗ ꯌꯥꯝ ꯅꯨꯡꯉꯥꯏ ꯇꯥꯃꯣ ꯍꯣꯏꯁꯨ ꯌꯥꯝ ꯅꯨꯡꯉꯥꯏꯖꯔꯅꯤ
ꯑꯗꯣ ꯅꯪ ꯀꯩꯗꯧꯔꯝꯃꯤꯅꯣ ꯑꯉꯥꯡꯒꯤ ꯆꯥꯛ ꯏꯁꯤꯡ ꯈꯛꯇꯤ ꯏꯟꯈ꯭ꯔꯕꯣ ꯏꯕꯨꯡꯉꯣꯏꯗꯗꯤ ꯊꯕꯛ ꯍꯜꯂꯛꯑꯕꯣ
ꯎꯝ ꯍꯜꯂꯛꯑꯦ ꯆꯥꯛ ꯏꯁꯤꯡ ꯊꯤꯅꯕ ꯇꯧꯔꯣꯅ ꯍꯥꯏꯔꯝꯃꯕꯅꯦ ꯑꯩꯁꯦ ꯐꯣꯟ ꯇꯧꯔꯛꯄꯗꯣ ꯉꯥꯏꯍꯥꯛ ꯁꯨꯝ ꯂꯩꯔꯝꯕꯅꯤ
ꯍꯣꯏꯁꯦ ꯏꯕꯨꯡꯉꯣꯁꯨꯅꯦ ꯊꯕꯛ ꯆꯠꯂꯨꯕꯅꯤꯅ ꯋꯥꯔꯝꯃꯅꯤ ꯆꯥꯛ ꯏꯁꯤꯡ ꯊꯤꯗꯣꯛꯎꯔꯣ ꯑꯩꯁꯨ ꯅꯥꯇꯩ ꯍꯜꯂꯛꯑꯅꯤ ꯅꯥꯇꯩꯗ ꯐꯣꯟ ꯑꯝꯇ ꯇꯧꯈꯤꯒꯦ ꯍꯜꯂꯛꯑꯕꯅ ꯑꯗꯨꯒꯅꯦ ꯆꯥꯛꯀꯧꯕꯒꯤ ꯐꯤꯔꯣꯜ ꯂꯩꯕ ꯆꯠꯂꯝꯗꯥꯏꯗꯨꯗ ꯑꯩꯅ ꯑꯃꯉ ꯐꯣꯟ ꯇꯧꯔꯛꯒꯦ ꯦ ꯂꯣꯏꯁꯟ ꯂꯩꯔꯝꯃꯣꯅ ꯍꯥꯏꯔꯛꯑꯒꯦ ꯑꯗꯨꯒ ꯑꯗꯨꯝ ꯐꯤꯔꯣꯁꯤꯡꯗꯣ ꯂꯩꯔꯨꯔꯁꯤ ꯑꯗꯨꯒ ꯆꯥꯛꯀꯧꯕ ꯅꯨꯃꯤꯠꯇꯨꯁꯨ ꯑꯗꯨꯝ ꯑꯩ ꯂꯧꯕ ꯂꯥꯛꯑꯒꯜꯂ ꯑꯗꯨꯝ ꯆꯠꯃꯤꯟꯅꯈ꯭ꯔꯁꯤ ꯀꯣꯏꯅ
ꯍꯣꯏ ꯏꯆꯦ ꯌꯥꯝ ꯐꯔꯦ
ꯑꯩꯁꯤꯅꯦ ꯑꯅꯥꯇꯩꯒꯤ ꯆꯥꯛ ꯏꯁꯤꯡ ꯊꯤꯔꯦ ꯑꯝꯇ ꯀꯨꯞꯁꯜꯂꯨꯈꯤꯒꯦ ꯊꯝꯃꯒꯦ ꯑꯗꯨꯗꯤ ꯅꯪꯁꯨ ꯐꯖꯅ ꯂꯩꯔꯨꯀꯣ
ꯍꯁꯦ
ꯎꯝ ꯑ ꯊꯝꯃꯦ ꯊꯝꯃꯦ